ꯑ ꯍꯜꯂꯣ ꯍꯜ ꯇꯥꯄ꯭ꯔꯣ ꯑꯣ ꯅꯨꯡꯉꯥꯏꯔꯤ ꯃꯥꯏꯔꯤꯑꯌꯦ ꯆꯥꯛꯒꯤ ꯆꯥꯛ ꯏꯁꯤꯡ ꯎꯅꯗ꯭ꯔꯤ ꯎꯅꯒꯤꯦ ꯇꯧꯔꯦ ꯉꯥꯏꯍꯥꯛ ꯂꯩꯔꯒ
ꯀꯣꯏꯔꯦꯅꯦ ꯎꯒꯤꯗꯕ
ꯑ ꯑꯣꯏꯣꯏꯅꯦ ꯏꯇ ꯍꯧꯖꯤꯛ ꯎꯗꯕ ꯀꯨꯏꯔꯦꯅꯦ
ꯌꯨꯝꯗꯒ ꯊꯂꯛꯅꯦ ꯀꯥꯎꯔꯕ꯭ꯔꯅꯦ ꯌꯥꯝ ꯅꯨꯡꯉꯥꯏꯈ꯭ꯔꯕ ꯃꯤꯝ
ꯑ ꯀꯩꯅꯣ ꯁꯨꯇꯤ ꯐꯪꯗꯕꯒꯤꯅꯤꯅꯦ ꯁꯨꯇꯤ ꯐꯪꯉꯒꯗꯤ ꯂꯥꯛꯇꯣꯏꯅꯤ ꯁꯨꯇꯤ ꯐꯪꯕ ꯐꯪꯗꯣꯔꯦ ꯀꯨꯏꯗ꯭ꯔꯦ
ꯑꯩꯁꯨ ꯍꯟꯗꯛ ꯊꯥ ꯃꯈꯥꯏ ꯑꯃ ꯁꯨꯇꯤ ꯐꯪꯗꯣꯔꯦ
ꯑꯣ
ꯑꯗꯨꯒꯤ ꯅꯣꯏꯔꯣꯝꯗꯣ ꯑꯃꯨꯛꯇꯪ ꯀꯣꯏꯔꯛꯀꯦ ꯇꯧꯕꯅꯤꯅꯦ ꯈꯔ ꯅꯍꯥ ꯑꯣꯏꯔꯤꯉꯦꯁꯤ
ꯑꯆꯥ ꯑꯆꯥ ꯂꯑꯣ ꯂꯑꯣ ꯀꯁꯨ ꯀꯥꯏ
ꯐꯖꯕ ꯃꯐꯝꯗꯣ ꯀꯔꯤ ꯀꯔꯤ ꯂꯩꯒꯦ ꯑꯗꯣ ꯅꯪ ꯈꯔ ꯁꯖꯦꯁ ꯇꯧꯔꯎꯗꯅ ꯀꯃꯥꯏ ꯀꯃꯥꯏ ꯀꯔꯝꯕ ꯃꯐꯝ ꯐꯖ ꯐ ꯍ ꯂꯩꯒꯦ ꯍꯥꯏꯕꯗꯣ
ꯑꯣ ꯃꯣꯏ ꯍꯧꯖꯤꯛ ꯃꯣꯏꯒꯤ ꯑꯗꯨꯝ ꯍꯥꯏꯀꯤꯡꯒꯨꯝꯕ ꯆꯠꯄꯁꯦ
ꯑꯥ
ꯁꯤꯁꯤꯗꯤ ꯖꯒꯥꯁꯤꯡ ꯌꯥꯝ ꯂꯩꯌꯦ ꯑꯩꯒꯤ ꯖꯒꯥꯗ ꯑꯩꯈꯣꯏ ꯀꯩꯅꯣ ꯖꯨꯀꯨ ꯚꯦꯂꯤ ꯆꯠꯂꯨꯕ ꯌꯥꯏ ꯑꯗꯨꯒ ꯃꯥꯎꯟ ꯖꯐꯨ ꯆꯠꯂꯨꯕ ꯌꯥꯏ
ꯑꯥ
ꯑꯗꯨꯝ ꯃꯥꯎꯟ ꯀꯞꯄ ꯃꯆꯨ ꯑꯣꯏꯀꯣ
ꯑꯥ
ꯃꯥꯎꯟ ꯀꯄ ꯑꯗꯨꯁꯨ ꯅꯥꯒꯥꯂꯦꯟꯒꯤ ꯈ꯭ꯋꯥꯏꯗꯒꯤ ꯇꯣꯞ ꯐꯣꯔꯗ ꯆꯜꯂꯦ ꯃꯣꯏ ꯆꯤꯡ ꯋꯥꯡꯕꯁꯦ ꯍꯥꯏꯌꯦꯁ ꯄꯤꯛ ꯍꯥꯏꯕ ꯇꯥꯥꯏꯦꯅ ꯑꯩꯅꯀꯣ
ꯐꯣꯔ ꯁꯨꯕꯗ ꯂꯩꯌꯦꯕ
ꯍꯣꯏ ꯐꯣꯔꯠ ꯁꯨꯕꯗ ꯂꯩ ꯑꯗꯨꯒ ꯃꯥꯎꯟ ꯁꯔꯥꯃꯇꯤ ꯍꯥꯏꯁꯤꯅ ꯁꯤꯅ ꯈ꯭ꯋꯥꯏꯗꯒꯤ ꯋꯥꯡꯉꯦ ꯈ꯭ꯋꯥꯏꯗꯒꯤ ꯆꯥꯎꯕꯀꯣ
ꯑꯗꯨꯒ ꯑꯩꯈꯣꯏ ꯃꯅꯤꯄꯨꯔꯒꯤ ꯈ꯭ꯋꯥꯏ ꯋꯥꯡꯕ ꯃꯥꯎꯟ ꯏꯁꯣꯒꯅ ꯂꯩꯕꯗꯣ
ꯑꯥ ꯑꯥ
ꯑꯗꯣꯝꯗꯒꯤꯩ ꯆꯠꯂꯗꯤ ꯑꯗꯨꯝ ꯅꯛꯄ꯭ꯔꯣ
ꯑꯗꯨ ꯑꯗꯨꯖꯦ ꯑ ꯗꯤꯁꯇ꯭ꯔꯤꯛꯁꯦ ꯀꯗꯥꯏ ꯆꯤꯡꯒꯦ ꯍꯧꯖꯤꯛꯀꯤ ꯆꯤꯡꯗꯣ
ꯑꯗꯨꯒꯤ ꯗꯤꯁꯇ꯭ꯔꯤꯛꯇꯤ ꯀꯗꯥꯏꯗ ꯆꯤꯡꯕꯅꯣꯗꯤ ꯈꯪꯗ꯭ꯔꯦꯕꯀꯣ ꯖꯨꯀꯣꯒꯤ ꯑꯣꯏ ꯍꯥꯏꯅꯦ
ꯑꯣ ꯑꯗꯨꯅꯗꯤ ꯅꯅꯥꯑꯝꯃꯅꯤ ꯖꯨꯀꯣ ꯑꯗꯨꯋꯥꯏꯗ ꯑꯣꯏꯔꯝꯃꯗꯤꯀꯣ
ꯑ ꯖꯨꯀꯣ ꯆꯠꯄꯁꯦ ꯑꯗꯨꯗꯒꯤꯗꯤ ꯖꯤꯁꯦ ꯀ ꯑꯃꯨꯀ ꯆꯪꯉꯦ
ꯕꯖꯦꯠꯁꯦ ꯑꯗꯨꯝ ꯃꯤ ꯑꯃꯅ ꯑꯗꯨꯝ ꯂꯤꯁꯤꯡ ꯑꯗꯨꯝ ꯑꯅꯤꯒ ꯆꯥꯝꯃꯉꯥ ꯑꯗꯨꯃꯥꯏꯅ ꯄꯥꯏꯔꯒ ꯑꯗꯨꯝ ꯌꯥꯅꯤ ꯍꯥꯏꯕꯗꯤ ꯅꯣꯏ ꯑꯣꯚꯔ ꯏꯠ ꯏꯁꯄꯦꯟ ꯇꯧꯗꯣꯔꯦ ꯍꯥꯏꯔꯒꯗꯤꯀꯣ ꯑꯣ ꯑꯥ ꯍꯥꯏꯕꯗꯤ ꯅꯣꯏ ꯃꯤ ꯌꯥꯝꯃꯤꯉꯣꯏ ꯐꯗꯣꯏꯅꯦꯕ
ꯑꯗꯨꯒꯤ ꯖꯔꯅꯤ ꯆꯠꯄꯁꯦ ꯁꯤꯗꯒꯤ ꯆꯠꯄꯗ ꯀꯃꯥꯏ ꯀꯃꯥꯏꯅ ꯃꯑꯣꯡꯁꯦ ꯄ꯭ꯔꯣꯁꯦꯁꯁꯦ ꯀꯃꯥꯏ ꯀꯃꯥꯏꯅ ꯇꯧꯒꯦꯕ
ꯄ꯭ꯔꯣꯁꯦꯁꯁꯦ ꯑꯗꯨꯝ ꯅꯣꯏꯅ ꯀꯩꯅꯣꯒꯤ ꯍꯥꯏꯕꯗꯤ ꯃꯅꯤꯄꯨꯔꯗꯒꯤ ꯗꯥꯏꯔꯦꯛ ꯖꯨꯀꯣ ꯆꯠꯂꯒꯗꯤ ꯋꯥꯅꯤꯕꯀꯣ ꯍꯛꯆꯥꯡꯗꯣ ꯍꯥꯏꯕꯗꯤ ꯆꯤꯡ ꯀꯥꯗꯣꯏꯕꯅꯤꯅ ꯑꯗꯨꯒ ꯃꯣꯏꯒꯤ ꯅꯨꯡꯁꯤꯠ ꯃꯁꯥꯗꯣ ꯈꯦꯠꯅꯩꯕ
ꯑ
ꯑꯗꯨꯅ ꯅꯣꯏꯅ ꯃꯅꯤꯄꯨꯔꯗ ꯂꯥꯛꯑ ꯀꯣꯍꯤꯃꯥꯗ ꯅꯣꯡꯃ ꯂꯦꯛꯑꯦꯕ ꯀꯣ
ꯑꯥ
ꯏꯥꯛ ꯏꯁꯤꯡ ꯐꯖꯅ ꯆꯥꯔ ꯈꯣꯠꯂꯒ ꯐꯖꯅ ꯄꯣꯊꯥꯔꯒ ꯑꯩꯈꯣꯏꯒꯤ ꯀꯩꯅꯣꯒꯤ ꯑꯌꯨꯛꯀꯤ ꯑꯌꯨꯛ ꯉꯟꯇꯥꯁꯤꯗ ꯅꯦꯛꯁ ꯃꯣꯔꯅꯤꯡꯗꯣ
ꯑꯥ
ꯅꯦꯛꯁ ꯃꯣꯔꯅꯤꯡꯁꯤꯗ ꯐꯖꯅ ꯒꯥꯔꯤ ꯑꯃ ꯅꯣꯏꯅ ꯍꯥꯏꯌꯔ ꯇꯧꯔꯒ ꯑꯗꯨꯃꯥꯏꯅ ꯆꯠꯄꯗ ꯀꯣ
ꯑꯣ ꯅꯣꯏ ꯀꯍꯤꯃꯥꯗꯗꯒꯤ ꯖꯨꯀꯣꯒꯤ ꯆꯤꯡꯈꯣꯡ ꯃꯈ ꯇꯥꯅ ꯆꯠꯄꯗꯣ ꯑꯗꯨ ꯚꯔꯥ ꯀꯌꯥꯃꯨꯛꯀ ꯂꯧꯒꯦ ꯃꯣꯏ
ꯃꯣꯏ ꯚꯥꯔꯥꯁꯦ ꯑꯦꯛꯖꯦꯛꯂꯤ ꯑꯩꯁꯨ ꯈꯪꯕꯨꯗꯤ ꯈꯪꯗꯦꯕ ꯑꯗꯣ ꯑꯗꯨꯝ ꯃꯣꯏ ꯑꯗꯨꯝ ꯂꯤꯁꯤꯡ ꯑꯅꯤ ꯑꯅꯤ ꯆꯥꯝꯃꯉꯥ ꯑꯗꯨꯃꯥꯏꯅ ꯂꯧꯗꯧ ꯃꯥꯜꯂꯦ ꯑꯩꯅ ꯈꯟꯕꯗ
ꯑꯣ ꯀꯣꯍꯤꯃꯥꯗꯒꯤ ꯍꯧꯖꯤꯛꯀꯤ ꯃꯐꯝꯗꯣ ꯇꯥꯡ ꯆꯠꯄꯗ
ꯍꯣꯏ ꯍꯣꯏ ꯍꯣꯏ ꯑꯗꯨ ꯃꯣꯏ ꯈꯔ ꯈꯔ ꯖꯒꯥꯗꯤ ꯂꯩꯕꯅꯦꯕ ꯑꯩꯈꯣꯏꯒꯤ ꯍꯥꯏꯕ ꯂꯝꯕꯤ ꯐꯠꯇꯕꯅꯤꯅ ꯆꯠꯄ ꯌꯥꯗꯕ ꯑꯗꯨꯅ ꯃꯣꯏ ꯑꯁꯤ ꯁꯤꯐꯥꯎꯇꯤ ꯊꯤꯟꯕꯤꯔꯒꯦ ꯁꯤꯗꯒꯤꯗꯤ ꯅꯣꯏ ꯈꯣꯡꯅ ꯆꯠꯄꯤꯔꯣ ꯁꯨꯃꯥꯏꯅ ꯍꯥꯏꯕ ꯌꯥꯎꯕꯅꯦꯕꯀꯣ
ꯑꯥ
ꯃꯣꯏ ꯀꯩꯅꯣꯒꯤ ꯃꯣꯏ ꯅꯣꯏꯒꯤ ꯔꯦꯁ ꯍꯥꯎꯁ ꯕꯣꯗꯤ ꯊꯤꯟꯕ ꯌꯥꯏ ꯃꯣꯏꯅ ꯔꯦꯁ ꯍꯥꯎꯁꯇꯒꯤ ꯑꯩꯗꯤ ꯅꯣꯏ ꯑꯗꯨꯝ ꯈꯣꯡꯅ ꯆꯠꯄꯤꯔꯣ ꯅꯣꯏ ꯃꯊꯛꯁꯤꯗ ꯇꯨꯔꯤꯁ ꯒꯥꯏꯗ ꯂꯩꯔꯅꯤ ꯃꯃꯥꯅ ꯑꯃꯨꯛ ꯑꯃꯨꯛꯀ ꯅꯣꯏꯗ ꯂꯝꯕꯤꯗꯣ ꯇꯥꯛꯇꯅ ꯄꯤꯛꯇꯣ
ꯑꯣꯀꯦ
ꯑꯗꯨꯃꯥꯏꯅ ꯇꯧꯕꯅꯦ ꯑꯌꯥꯝꯕ
ꯁꯤꯗꯒꯤ ꯖꯨꯀꯣ ꯆꯠꯄꯁꯦ ꯑꯦꯔꯥꯎꯟ ꯇꯦꯟ ꯀꯦ ꯃꯌꯥ ꯄꯨꯔꯗꯤ ꯑꯗꯨꯝ ꯁꯐꯤꯁꯦꯟ ꯑꯣꯏꯅ ꯀꯣꯟꯅꯔꯤꯅꯦꯀꯣ
ꯌꯥꯅꯤ ꯌꯥꯅꯤ ꯑꯗꯨꯝ ꯁꯐꯤꯁꯦꯟ ꯑꯣꯏꯅ ꯑꯗꯨꯝ ꯀꯣꯟꯅꯔꯅꯤ ꯅꯣꯏ ꯈꯪꯅꯕ ꯃꯤ ꯑꯃꯒ ꯀ ꯏꯃꯥꯁꯤꯗ ꯈꯪꯅꯕ ꯈꯪꯅꯕ ꯃꯤ ꯂꯩꯔꯒꯗꯤ ꯑꯃꯨꯛꯀ ꯅꯣꯏꯗ ꯑꯃꯨꯛ ꯄꯩꯁꯥꯗꯣ ꯁꯦꯐ ꯑꯣꯏꯗꯣꯏꯅꯦ ꯍꯥꯏꯕꯗꯤ ꯈꯪꯅꯗꯕ ꯃꯤ ꯂꯩꯇ꯭ꯔꯒꯗꯤ ꯅꯣꯏ ꯍꯣꯇꯦꯜꯗ ꯑꯃꯨꯛ ꯂꯦꯛꯀꯅꯤ ꯍꯣꯇꯦꯜꯗꯤ ꯑꯩꯈꯃꯗ ꯇꯥꯡꯉꯦꯕꯀꯣ
ꯎꯝ ꯑꯩꯈꯣꯏ ꯁꯥꯒꯩꯅꯦ ꯏꯌꯥꯝꯕ ꯑꯃꯗꯤ ꯅꯥꯒꯥꯂꯦꯟꯗ ꯃꯣꯏ ꯍꯣꯇꯦꯜ ꯇꯧꯕꯅꯦꯕ
ꯎꯝ ꯎꯝ
ꯑꯗꯣ ꯃꯣꯏꯒꯤ ꯗꯤꯁꯇ꯭ꯔꯤꯛꯁꯦ ꯀꯔꯝꯕꯗ ꯇꯧꯔꯤꯅꯣꯗꯤ ꯈꯪꯗ꯭ꯔꯦ ꯀꯣꯍꯤꯃꯥꯗ ꯂꯩꯔ ꯑꯗꯒꯤꯗꯤ ꯀꯔꯝꯕ ꯁꯥꯏꯠꯇ ꯂꯩꯅꯣꯗꯤ ꯈꯪꯗ꯭ꯦꯕꯀꯣ ꯑꯒꯤ ꯂꯦꯛꯐꯝꯕꯨꯗꯤ ꯃꯣꯏꯒ ꯄꯥꯎ ꯐꯥꯎꯅꯔꯦꯗꯅ ꯑꯗꯨ ꯑꯣꯏꯔꯗꯤ ꯑꯗꯨꯗ ꯂꯩꯔꯒ ꯆꯠꯄꯗꯤ ꯅꯨꯡꯉꯥꯏꯒꯗ꯭ꯔꯗꯤ ꯈꯂꯦ
ꯑꯣ ꯑꯣ ꯍꯣꯏ ꯍꯣꯏ ꯑꯗꯨꯃꯥꯏꯅ ꯈꯪꯅꯕ ꯂꯩꯔꯒꯗꯤ ꯌꯥꯝ ꯀꯣꯟꯚꯤꯅꯤꯌꯦꯟ ꯑꯣꯏꯕꯅꯦ ꯈꯪꯅꯗꯕ ꯃꯤ ꯂꯩꯇ꯭ꯔꯒꯗꯤ ꯍꯥꯏꯕꯗꯤ ꯃꯤꯁꯤꯡꯁꯤꯗꯤ ꯐꯔꯒꯁꯨ ꯃꯤ ꯑꯐꯕ ꯂꯩꯔꯒꯁꯨ ꯐꯠꯇꯕ ꯀ ꯂꯩꯗꯅ ꯑꯗꯨꯅ ꯄꯩꯁꯥ ꯃꯣꯏꯅ ꯑꯁ ꯃꯤ ꯑꯅꯧꯕꯅꯤ ꯃꯣꯏꯅ ꯑꯗꯨꯝ ꯈꯪꯕꯅꯦꯕ ꯑꯅꯧꯕ ꯃꯤꯁꯤꯡ ꯂꯥꯛꯄꯁꯦ ꯑꯦ ꯃꯣꯏꯗꯤ ꯑꯅꯧꯕ ꯃꯥꯜꯂꯤ ꯃꯔꯣꯟꯁꯨ ꯈꯪꯗꯦ ꯍꯤꯟꯗꯤꯗ ꯑꯣꯏꯅ ꯉꯥꯡꯉꯤ ꯏꯪꯂꯤꯁꯇ ꯑꯣꯏꯅ ꯉꯥꯡꯉꯤ ꯁꯤꯗꯤ ꯐꯖꯅ ꯑꯩꯈꯣꯏ ꯄꯩꯁꯥ ꯂꯧꯕ ꯌꯥꯔꯅꯤ ꯑꯦꯛꯁꯇ꯭ꯔꯥ ꯆꯥꯔꯖ ꯇꯧꯕꯗꯣ ꯑꯗꯨꯃꯥꯏꯅ ꯌꯥꯎ
ꯂꯥꯛꯄꯗ ꯄꯩꯁꯥ ꯍꯦꯟꯅ ꯂꯧꯁꯤꯟꯕꯁꯨ ꯂꯩꯌꯦꯕ ꯍꯗ ꯃꯤꯗꯨ ꯃꯤꯦꯕ
ꯑ ꯑꯥ ꯃꯤꯕꯨꯗꯤ ꯑꯌꯥꯝꯕꯗꯤ ꯂꯣꯏꯅ ꯐꯠꯇꯕꯗꯤ ꯅꯠꯇꯦ ꯂꯣꯏꯅ ꯐꯩ ꯑꯗꯨꯁꯨ ꯑꯗꯨꯝ ꯂꯩꯗꯅ ꯑ ꯑꯃ ꯑꯅꯤ ꯑꯗꯨꯃꯥꯏꯅ ꯊꯦꯡꯅꯕꯗꯨꯗ ꯃꯣꯏꯅ ꯍꯦꯛꯇ ꯑꯦꯛꯁꯇ꯭ꯔꯥ ꯂꯧꯅꯤꯡꯕ ꯑꯦꯛꯁꯇ꯭ꯔꯥ ꯆꯥꯔꯖ ꯇꯧꯅꯤꯡꯕ ꯈꯣꯠꯅꯤꯡꯕ ꯑꯗꯨꯃꯥꯏꯅ ꯃꯤꯁꯨ ꯈꯔꯗꯤ ꯂꯩꯕꯅꯦꯕꯀꯣ
ꯍꯣꯏꯅꯦ ꯄꯩꯁꯥꯕꯨꯅꯦ ꯍꯥꯏꯔꯗꯤ ꯃꯤꯁꯦ ꯄꯩꯁꯥ ꯗꯤ ꯂꯣꯏꯔꯦꯅ ꯈꯟꯕ ꯀꯣ ꯑꯗꯣ ꯅꯣꯏꯅ ꯁꯨꯝ ꯅꯣꯏꯒꯤ ꯅꯣꯂꯦꯖꯇꯅꯦ
ꯑꯥ
ꯗꯦ ꯑꯗꯨꯝ ꯑꯦꯕ꯭ꯔꯤ ꯍꯥꯏꯗꯤ ꯂꯦꯞꯇꯕꯤꯗꯅꯦ ꯑꯗꯨꯝ ꯃꯣꯏꯁꯦ ꯇꯨꯔꯤꯁꯁꯤꯡꯁꯦ ꯑꯗꯨꯝ ꯂꯦꯞꯇꯕꯤꯗꯤ ꯑꯗꯨꯝ ꯂꯥꯛꯄ꯭ꯔꯣ
ꯂꯦꯞꯇꯕꯤꯗ ꯍꯣꯏ ꯃꯣꯏꯒꯤ ꯂꯦꯞꯇꯕꯤꯗ ꯑꯗꯨꯝ ꯂꯥꯛꯑꯝꯅꯤ ꯃꯣꯏ ꯑꯗꯣ ꯑꯌꯥꯝꯕꯗꯤ ꯑꯥ ꯑꯥ
ꯇ꯭ꯔꯤꯞ ꯆꯠꯄꯁꯦ ꯀꯩꯅꯣ ꯇꯧꯕ꯭ꯔꯥ ꯁꯤꯖꯟ ꯅꯥꯏꯕ꯭ꯔꯥ ꯁꯤꯅꯤꯗ
ꯁꯤꯖꯟ ꯅꯥꯏꯅꯦ ꯎꯝ ꯁꯤꯖꯟ ꯅꯥꯏꯟ ꯃꯣꯏ ꯍꯥꯏꯕꯗꯤ ꯁꯝꯃꯔ ꯁꯝꯃꯔ ꯃꯇꯝꯗꯗꯤ ꯑꯩꯈꯣꯏ ꯅꯣꯡ ꯇꯥꯏꯗꯅ ꯅꯣꯡ ꯅꯣꯡꯗ ꯇꯥꯔꯕꯅꯤꯅ ꯑꯩꯈꯣꯏ ꯅꯣꯡ ꯇꯥꯔꯒꯗꯤ ꯀꯩꯅꯣꯒꯤ ꯏꯁꯤꯡꯗꯣ ꯏꯁꯤꯡꯗꯣ ꯆꯣꯠꯂꯅꯤ ꯏꯁꯤꯡ ꯆꯣꯠꯄ ꯀꯧꯔꯕꯅꯤꯅ ꯃꯣꯏꯒꯤ ꯑꯩꯈꯣꯏꯒꯤ ꯀꯥꯐꯩ ꯁꯤꯡꯁꯦ
ꯑꯣ
ꯁꯤꯡꯁꯦ ꯌꯥꯝ ꯀꯩꯅꯣ ꯇꯧꯋꯦꯕ ꯈꯛꯄꯩꯁꯤꯡꯗꯣ ꯇꯧꯔꯕꯅꯤꯅ ꯀꯩꯅꯣ ꯑꯣꯏꯌꯦ ꯄꯄ
ꯑꯣ ꯀꯥꯐꯩꯁꯤꯡꯁꯦ ꯐꯖꯅ ꯊꯣꯛꯑꯦꯕꯀꯣ ꯃꯐꯝꯗꯣ
ꯍꯣꯏ ꯍꯣꯏ ꯍꯣꯏ ꯑꯗꯨꯃꯥꯏꯅ ꯈꯛ ꯐꯩꯗꯤ ꯌꯥꯝ ꯀꯩꯅꯣ ꯇꯧ ꯏꯜꯂꯦꯕꯀꯣ ꯏꯜꯕꯅꯤꯅ ꯇꯨꯔꯤꯁ ꯁꯤꯡꯁꯦ ꯃꯣꯏꯁꯦ ꯋꯥꯏꯑꯦꯕꯀꯣ ꯑꯗꯨꯒꯗꯤ ꯀꯥꯕꯗ ꯑꯌꯥꯝꯕꯥ ꯁꯣ ꯄꯥꯏ ꯕꯦꯁꯁꯦ ꯀꯣ ꯚꯦꯂꯔꯒ ꯀꯥꯕꯁꯦ ꯑꯩꯈꯣꯏꯒꯤ ꯁꯄ꯭ꯔꯤꯡ ꯁꯤꯖꯟꯁꯦ ꯑꯩꯈꯣꯏꯒꯤ ꯀꯥꯂꯦꯟꯖ ꯁꯝꯃꯔ ꯂꯣꯏꯔꯒ ꯑ ꯋꯤꯟꯇꯔꯖ ꯂꯥꯛꯅꯕ ꯈꯤꯇꯪ ꯃꯇꯝꯁꯦ ꯁꯤꯗ ꯑꯣꯏꯅ ꯀꯥꯕꯅ ꯈ꯭ꯋꯥꯏ ꯕꯦꯁꯅꯤ
ꯎꯝ ꯑꯩꯁꯨ ꯃꯃꯥꯡ ꯑꯩꯈꯣꯏꯒꯤ ꯏꯁꯇꯦꯠꯀꯤ ꯏꯔꯥꯡ ꯊꯣꯛꯇ꯭ꯔꯤꯉꯩ ꯃꯇꯝꯗꯣ
ꯑ ꯑ
ꯑꯗꯨꯗ ꯑꯝꯇꯪ ꯆꯠꯀꯦꯅ ꯈꯜꯍꯧꯕꯀꯣ ꯑꯗ ꯃꯔꯨ ꯃꯔꯨ ꯃꯔꯣꯟ ꯂꯩꯁꯟꯈꯤꯗꯅꯅꯦ ꯆꯠꯄꯁꯨ ꯐꯪꯉ ꯍꯧꯖꯤꯛ ꯑꯃꯨ ꯆꯠꯀꯦ ꯈꯜꯂꯀꯥꯟꯖꯤꯗ ꯑꯃꯨꯛ ꯃꯈꯥꯗ ꯌꯥꯝ ꯍꯣꯡꯅ ꯒꯥꯔꯤ ꯇꯣꯡꯉ ꯆꯠꯇꯧꯗꯣ
ꯑꯣ ꯑꯣ ꯑꯣ ꯑꯣꯏꯗꯣ ꯎꯝ ꯎꯝ ꯏꯔꯥꯡ ꯇꯧꯕꯒꯤ
ꯍꯈꯣꯏ ꯏꯃꯥ ꯇꯥꯅ ꯄ꯭ꯂꯦꯟ ꯑꯃꯨꯛ ꯇꯣꯡꯗꯣꯏꯅꯤꯗꯅ
ꯑꯣ ꯍꯣꯏ ꯍꯣꯏ ꯍꯣꯏ ꯎꯝ
ꯏꯝꯐꯥꯜꯗꯒꯤ ꯏꯌꯥꯔꯄꯣꯔꯠꯇꯒꯤ ꯅꯣꯏꯒꯤ ꯀꯣꯍꯤꯃꯥꯒꯤ ꯌꯥꯔꯛꯄꯣꯠꯇꯣ
ꯎꯝ ꯎꯝ
ꯑꯗꯨ ꯇꯥꯅ ꯄꯥꯏꯕꯗ ꯀꯣꯍꯤꯃꯥ ꯅꯠꯇ꯭ꯔꯣ ꯏꯌꯥꯔꯄꯣꯠ ꯂꯩꯕꯗꯣ ꯅꯠꯇ꯭ꯔꯒꯅ ꯀꯩꯅꯔꯣ
ꯑꯩꯈꯣꯏꯃꯥꯗ ꯅꯠꯇꯦ ꯑꯩꯈꯣꯏꯃꯥꯗꯤ ꯆꯤꯡ ꯑꯣꯏꯕꯅꯤꯅ ꯈꯣꯏꯃꯥꯗꯗꯤ ꯑꯦꯌꯥꯔꯄꯣꯔꯠ ꯇꯥꯗꯦ ꯀꯩꯅꯣ ꯗꯤꯃꯥꯄꯨꯔꯗ ꯑꯣꯏꯅꯤꯕꯣ ꯗꯤꯃꯥꯄꯨꯔꯗꯒꯤ ꯏꯝꯐꯥꯜ ꯑꯗꯨꯃꯥꯏꯅ ꯗꯥꯏꯔꯦꯛ ꯄ꯭ꯂꯦꯟ ꯑꯣꯏꯕꯅꯤꯅ ꯃꯣꯏꯒꯤ ꯑꯦꯔꯄꯣꯔꯠꯁꯦ ꯀꯩꯅꯣ ꯗꯤꯃꯥꯄꯨꯔꯗ ꯑꯣꯏꯅ ꯑꯣꯏꯌꯦꯕꯀꯣ
ꯑꯣ ꯏꯝꯐꯥꯜ ꯇꯨ ꯗꯤꯃꯥ ꯄꯨꯒꯤ ꯄ꯭ꯂꯦꯟ ꯇꯤꯀꯦꯠꯁꯦ ꯑꯦꯔꯥꯎꯟ ꯑꯩ ꯅꯦꯠꯇꯕꯨꯗꯤ ꯌꯦꯡꯗ꯭ꯔꯦ ꯅꯪꯅ ꯁꯨꯝ ꯈꯪꯕ ꯀꯌꯥꯃꯨꯛꯀ ꯑꯣꯏ
ꯍꯧꯖꯤꯛꯇꯤ ꯊꯥꯏꯅꯗ ꯑꯩꯈꯣꯏ ꯏꯔꯥꯡ ꯀꯟꯕ ꯍꯧꯔꯛꯄꯗꯣ ꯑꯗꯨꯗꯗꯤ ꯑꯗꯨꯝ ꯂꯤꯁꯤꯡ ꯑꯍꯨꯝ ꯆꯥꯝꯃ ꯂꯤꯁꯤꯡ ꯑꯅꯤꯒ ꯆꯥꯇ꯭ꯔꯦꯠ ꯑꯗꯨꯃꯥꯏꯅ ꯂꯩꯔꯝꯕꯅꯦꯕ ꯍꯧꯖꯤꯁꯤ ꯃꯣꯏ ꯈꯪꯗꯦ ꯁꯦꯟꯇ꯭ꯔꯦꯜꯁꯤꯡꯁꯦ ꯍꯥꯏꯕꯗꯤꯦ ꯑꯩꯈꯣꯏꯁꯦ ꯋꯥꯔꯤꯕꯅꯤꯅ ꯃꯣꯏꯅ ꯈꯤꯇꯪ ꯄꯩꯁꯥꯥꯁ ꯈꯤꯇꯪ ꯇꯥꯔꯛꯀꯗ꯭ꯔꯥ ꯈꯜꯂꯒ ꯃꯣꯏꯅ ꯑꯃꯨꯛ ꯑꯃꯨꯒ ꯑꯗꯨꯝ ꯇꯥꯡꯈꯠꯂꯛꯑꯦꯕ ꯑꯦꯔꯄꯣꯠꯁ ꯐ꯭ꯂꯥꯏꯠ ꯑꯗꯨꯃꯥꯏꯅ ꯇꯥꯡꯈꯠꯂꯛꯑꯕꯅꯤꯅ ꯑꯗꯨꯒ ꯐ꯭ꯂꯥꯏꯠꯁꯤꯁꯨ ꯑꯃꯗꯒꯤ ꯍꯦꯟ ꯆꯦꯟꯗꯦꯕ ꯍꯞꯇꯥ ꯑꯃꯁꯤꯗ ꯑꯅꯤꯔꯛꯇꯒꯤ ꯍꯦꯟꯅ ꯆꯦꯟꯗꯦꯕꯀꯣ ꯎꯝ ꯑꯗ ꯄꯩꯁꯥ ꯃꯃꯜꯁꯨ ꯂꯤꯁꯤꯡ ꯃꯉꯥ ꯑꯗꯣ ꯂꯤꯁꯤꯡ ꯃꯔꯤ ꯑꯗꯨꯃꯥꯏꯅꯁꯨ ꯑꯣꯏꯕ ꯌꯥꯎꯋꯦꯕ ꯑꯩ ꯉꯟꯅ ꯀꯛꯑꯒꯁꯨ ꯊꯦꯡꯅ ꯀꯛꯑꯒꯁꯨ ꯀꯣ ꯃꯥꯥꯏ ꯑꯣꯏꯕꯅꯤꯅ ꯈꯔ ꯈꯪꯕꯤꯒꯗꯕꯅꯤ ꯍꯥꯏꯕꯗꯨ ꯑꯗꯨ ꯏꯔꯥꯡꯁꯨ ꯐꯠꯇꯕꯅꯤꯅꯀꯣ ꯍꯥ ꯍꯣꯏ ꯍꯣꯏ ꯑꯗꯨꯅꯅꯦ ꯒꯨꯧꯍꯥꯇꯤ ꯆꯠꯄꯒ ꯆꯞ ꯃꯥꯟꯅꯔꯦꯕ
ꯎꯪ
ꯎꯝ
ꯎ ꯑꯗꯣ ꯅꯪ ꯅꯪꯅ ꯃꯅꯤꯄꯨꯔ ꯊꯣꯛꯂꯛꯄ ꯈꯣꯠꯄꯗꯗꯤ ꯄ꯭ꯂꯦꯟꯗ ꯊꯣꯛꯂꯛꯄ꯭ꯔꯥ ꯅꯠꯇ꯭ꯔꯒꯅ ꯁꯦꯟꯇ꯭ꯔꯦꯜꯒꯤ ꯐꯣꯔꯁꯀꯤ ꯒꯥꯔꯤꯗ ꯌꯥꯎꯔꯛꯄ
ꯑ ꯁꯦꯟꯇ꯭ꯔꯦꯜꯒꯤ ꯐꯣꯔꯁꯀꯤ ꯒꯥꯔꯤꯗꯨꯁꯨ ꯌꯥꯎꯕꯁꯨ ꯌꯥꯎꯔꯦ ꯃꯈꯥ ꯂꯝꯕꯤꯗꯒꯤꯁꯨ ꯀꯣ ꯑꯗꯨꯃꯥꯏꯅ ꯁꯕꯨꯗꯤ ꯇꯧꯗꯦ ꯈꯣꯠꯇꯦ ꯑꯗꯨꯝ ꯆꯠꯂꯝꯝꯕꯅꯦ ꯁꯦꯟꯇ꯭ꯔꯦꯜ ꯑꯣꯏꯅ ꯄꯨꯔꯒ ꯆꯠꯂꯕꯅꯤꯅꯀꯣ
ꯑꯗꯨ ꯅꯪ ꯁꯤꯒꯤ ꯒꯥꯔꯤꯗ ꯌꯥꯎꯕꯗꯣ ꯃꯣꯏꯅ ꯕꯔꯥ ꯂꯧꯕ꯭ꯔꯥ
ꯚꯔꯥꯗꯤ ꯂꯧꯗꯦꯗ ꯁꯦꯟꯇ꯭ꯔꯣ ꯑꯣꯏꯅ ꯃꯣꯏꯗꯤ ꯍꯔꯥꯎ ꯍꯔꯥꯎꯅ ꯄꯨꯏꯕꯀꯣ ꯍꯥꯏꯕꯗꯤ ꯑꯩꯈꯣꯏ ꯋꯥꯔꯤꯒ ꯁꯥꯟꯅꯗꯅ ꯏꯁꯩꯒ ꯊꯥꯗꯅ ꯑꯗꯨꯃꯥꯏꯅ ꯍꯥꯏꯕꯗꯤ ꯃꯨꯠ ꯁꯦꯝꯕꯗꯣ ꯃꯤ ꯂꯣꯏꯅ ꯇꯞ ꯇꯞ ꯂꯩ ꯂꯩꯔꯒꯗꯤ ꯇꯣꯡꯉꯤꯕ ꯃꯤ ꯄꯦꯁꯦꯟꯖꯔꯁꯨ ꯀꯤꯕ ꯍꯧꯔꯛꯑꯅꯤꯕ ꯑꯗꯨꯅ ꯈꯤꯗꯅꯕꯒꯤ ꯑꯦ ꯀꯥꯏꯗꯒꯤꯅꯣ ꯀꯗꯥꯏ ꯆꯠꯂꯤꯅꯣ ꯈꯣꯠꯂꯤꯅꯣ ꯍꯤꯟꯗꯤꯗꯒꯤꯀꯣ ꯃꯥꯥꯏ ꯋꯥꯔꯤ ꯁꯥꯟꯅꯕꯗꯣ ꯃꯥꯥꯏ ꯏꯁꯩꯒ ꯊꯥꯔꯥ ꯍꯣꯏ ꯍꯣꯏ ꯅꯨꯡꯉꯥꯏ ꯅꯨꯡꯉꯥꯏ ꯊꯥꯔꯒ ꯎꯝ ꯎꯝ ꯍꯣꯏ ꯍꯣꯏ ꯍꯣꯏ
ꯎꯝ ꯅꯪ ꯁꯣꯝ ꯃꯈꯥꯒꯤ ꯇ꯭ꯔꯤꯞ ꯂꯥꯛꯄꯗꯅꯦ
ꯑꯥ ꯑꯥ
ꯀꯥ ꯂꯩꯕꯗꯣ
ꯑꯥ ꯑꯥ
ꯃꯣꯏ ꯀꯩꯅꯣ ꯀꯥꯡꯕꯨꯗꯣ ꯆꯦꯛ ꯇꯧꯔꯝꯕꯒ ꯌꯥꯎꯕ꯭ꯔꯣ
ꯆꯦꯛ ꯇꯧꯔꯒꯁꯨ ꯃꯣꯏ ꯑꯗꯨꯝ ꯆꯦꯛ ꯇꯧꯕꯒꯤ ꯃꯣꯏ ꯔꯥꯏꯠ ꯄꯤꯗꯦꯕꯀꯣ ꯃꯣꯏ ꯃꯣꯏꯅ ꯑꯩ ꯁꯦꯟꯇꯔ ꯐꯣꯔ ꯑꯗꯨ ꯍꯥꯏꯕꯗꯤ ꯃꯣꯏꯅ ꯒꯥꯔꯤ ꯈꯥꯝꯃꯣ ꯍꯥꯏꯔꯒꯁꯨ ꯈꯥꯝꯗꯦꯕ ꯍꯦꯛꯇ ꯃꯣꯏ ꯊꯨꯒꯥꯏꯔꯒ ꯑꯗꯨꯝ ꯆꯠꯂꯦꯕꯀꯣ ꯃꯥꯅ ꯑꯗꯨꯃꯥꯏꯅ ꯇꯧꯋꯦ ꯃꯣꯏ ꯈꯥꯝꯃꯣ ꯍꯣꯠꯂꯣ ꯑꯗꯨꯃꯥꯏꯅ ꯍꯥꯏꯔꯒꯁꯨ ꯌꯥ ꯃꯅꯨꯡꯒꯤ ꯃꯤꯅꯐꯧꯇ ꯈꯥꯝꯃꯣ ꯍꯥꯏꯔꯒꯁꯨ ꯈꯥꯝꯕꯤꯗꯦꯕ
ꯗ ꯑꯣꯀꯦ ꯍꯣꯏ ꯌꯥꯝ ꯅꯨꯡꯉꯥꯏꯔꯦ ꯑꯗꯣ ꯑꯩ ꯍꯟꯗꯛ ꯂꯥꯛꯀꯦ ꯈꯜꯂꯤꯌꯦ ꯑꯃꯨꯛꯇꯪ ꯖꯨꯀꯣꯁꯨ ꯑꯗꯨꯒ ꯅꯪ ꯂꯩꯔꯤ ꯃꯣꯏꯒꯤ ꯆꯤꯡ ꯐꯖ ꯐꯖꯕ ꯃꯐꯝꯗꯣ ꯑꯗꯨ ꯑꯗꯨꯝ ꯑꯣ ꯑꯗꯨꯗꯤ ꯐꯔꯦ ꯉꯁꯤꯒꯤꯗꯤ ꯄꯣꯊꯥꯔꯒꯦ
ꯍꯣ ꯍꯣ ꯄꯣꯊꯥꯔꯣ ꯄꯣꯊꯔꯣ ꯎ ꯎꯝ ꯎꯝ ꯎꯝ ꯎꯝ ꯎꯝ ꯍ ꯍꯣꯏ ꯐꯥꯎꯔꯁꯤ ꯐꯥꯎꯔꯁꯤ ꯍ ꯐꯔꯦ ꯐꯔꯦ ꯊꯝꯃꯦ ꯊꯝꯃꯦ ꯎꯝ ꯎꯝ ꯎꯝ